ꯍꯜꯂꯣ
ꯇꯥꯄ
ꯇꯥꯏ
ꯀꯩꯗꯧꯔꯤꯒꯦ
ꯃꯩ ꯂꯥꯛꯄ ꯉꯥꯏꯔꯤꯌꯦꯦ
ꯈꯣꯏꯖꯟꯕꯩ ꯃꯠꯈ꯭ꯔꯅꯤ
ꯑꯦ ꯇꯨꯡꯉꯗ
ꯍꯧꯖꯤꯛꯛꯇ ꯐ
ꯀꯥꯡ ꯆꯤꯛꯄꯥ
ꯎꯝ
ꯀꯥꯡꯆꯤꯛ ꯍꯥꯔꯒ
ꯀꯥꯡ ꯍꯥꯏꯔꯛꯑꯣ
ꯍꯣꯏ
ꯀꯥꯡ ꯑꯣ ꯆꯤꯛꯇꯦ
ꯅꯥꯪꯀꯩ ꯑꯣꯏꯅꯅꯇꯥꯏ
ꯀꯦ ꯀꯦ ꯇꯥꯜ ꯐꯁꯅ ꯅꯨꯡꯉꯥꯏꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕꯨ
ꯑꯣ ꯅꯨꯪꯉꯥꯏꯔꯤꯌꯦ ꯑꯩꯁꯨ
ꯀꯃꯥꯏ ꯀꯃꯥꯏ ꯂꯩꯔꯤꯒꯦ
ꯁꯃꯥꯏ ꯁꯃꯥꯏ ꯇ ꯂꯩꯔꯤꯌꯦ
ꯀꯥꯏ ꯀꯥꯏ ꯆꯠꯄꯤꯔꯨꯒꯦ ꯉꯁꯤꯕꯣ
ꯀꯩꯁꯨ ꯆꯠꯇꯦꯗ ꯍ ꯀꯩ ꯌꯦꯟꯁꯥꯡ ꯆꯥꯔꯤꯕ
ꯏꯔꯣꯝꯕ
ꯎꯝ ꯅꯪ ꯃꯩꯊꯠ ꯊꯝꯗꯣꯏꯁꯦ ꯀꯗꯥꯏꯋꯥꯏꯗꯅꯕ
ꯑꯁꯣꯝ ꯀꯃꯥꯏ ꯍꯥꯏ ꯀꯃꯥꯏꯅ ꯍꯥꯏꯅꯤ ꯑꯩ ꯍꯥꯏꯒꯦꯁꯦ ꯅꯪ ꯏꯜꯂꯂꯦꯅ ꯈꯪꯒꯗꯕ ꯀꯩꯊꯦꯜ ꯃꯆꯥ ꯆꯠꯄꯒꯤ ꯂꯝꯕꯤꯗꯅꯦ
ꯎꯝ
ꯎꯝ ꯑꯩꯈꯣꯏ ꯁꯤꯗꯒꯤꯩ ꯆꯠꯄꯗ ꯅꯔꯁꯤꯡ ꯌꯧꯗ꯭ꯔꯤꯉꯩꯗ ꯈꯨꯡꯒꯪ ꯑꯃ ꯍꯧꯕꯗꯣ ꯈꯪꯕ꯭ꯔꯥ
ꯀꯥꯏꯒꯨꯝ ꯆꯠꯄꯗ
ꯀꯆ ꯃꯠꯇ ꯁ ꯂꯝꯕꯤꯗꯥ
ꯆꯪꯉꯛꯄꯗꯨ ꯍꯧꯕ ꯈꯣꯡꯒꯪꯗꯨꯔꯥ
ꯑꯗꯨꯝ ꯈꯤꯇꯪ ꯆꯪꯉꯛꯑꯒ ꯁ꯭ꯀꯨꯜ ꯑꯃ ꯂꯩꯕꯗ ꯂꯝꯄꯥꯛ ꯂꯩꯔꯒ
ꯎꯝ
ꯈꯪꯕꯣꯏ ꯀꯩꯁ ꯌꯥꯝ ꯁꯥꯡꯅ ꯆꯠꯇ꯭ꯔꯤ ꯅꯠꯇ꯭ꯔ ꯑꯗꯨꯗꯤ ꯑꯗꯨ ꯈꯤꯇꯪ ꯆꯠꯂꯒ ꯊꯦꯛꯄ ꯃꯄꯥꯝ ꯌꯥꯎꯗ꯭ꯔꯥ ꯑꯁꯨ ꯅꯛꯇꯅ ꯂꯝꯕꯤ ꯑꯃ ꯆꯠꯈꯤꯕ
ꯎꯝ ꯎꯝ ꯈꯪꯉꯦ ꯈꯪꯉꯤ
ꯑꯗꯨꯒꯤ ꯂꯝꯕꯤ ꯑꯃ ꯍꯥꯏꯊꯈꯤꯕꯗꯣ ꯑꯗꯨꯗ ꯍꯧ ꯗꯨ ꯊꯦꯛꯄꯒꯤꯗꯨꯗ ꯈꯣꯡꯅꯥꯡ ꯑꯃ ꯂꯩꯔꯒ ꯂꯝꯃꯤ ꯑꯃ ꯆꯪꯈꯤ ꯅꯠꯇ꯭ꯔꯥ ꯑꯗꯨ ꯅꯠꯇꯕ ꯑꯗꯨꯒꯤ ꯃꯅꯤꯡ ꯄꯔꯦꯡꯗꯦ
ꯎꯝ ꯃꯣꯏ ꯃꯤ ꯀꯌꯥꯝ ꯇꯝꯗꯣꯏꯅꯣ ꯑꯗꯨꯣꯝꯇ ꯇꯝꯗꯣꯏꯔꯣ
ꯈꯪꯗꯦ ꯑꯗꯨꯁꯨ ꯀꯌꯥꯝ ꯈꯪꯗ꯭ꯔꯦꯣ ꯅꯪ ꯍꯔꯡ ꯌꯦꯡꯉꯨꯥꯎ ꯐꯣꯟ ꯇꯧꯔ ꯍꯪꯒꯦ ꯄꯨꯡ ꯀꯩꯀꯥꯗꯨ
ꯎꯝ ꯃꯤꯅ ꯀꯌꯥꯅꯣ ꯀꯔꯝ ꯀꯥꯟ ꯀꯔꯝ ꯀꯔꯝꯕ ꯇꯝꯗꯣꯏꯅꯣ
ꯎꯝ
ꯑꯗꯨꯣ ꯍꯪꯗ꯭ꯔꯗꯤ ꯀꯃꯥꯏꯅ ꯇꯧꯅꯤ
ꯑꯗꯨꯏꯕꯨꯗꯤ ꯍꯪꯗꯣꯏꯅꯦꯗꯤꯦ ꯑꯩꯅꯣ ꯍꯣꯏ ꯍꯦꯛ ꯌꯧꯔꯝꯗꯥꯏꯗ
ꯎꯝ
ꯑꯩꯕꯨꯨ ꯑꯗꯨꯃꯛꯥꯎꯛ ꯂꯩꯗ꯭ꯔꯤ ꯉꯁꯥꯏ ꯃꯥꯅ ꯊꯥꯔꯛꯈꯤꯕꯅꯦ ꯍꯥꯏꯐꯦꯠ ꯑꯩ ꯋꯥꯈꯗꯅ ꯑꯩꯅ ꯃꯉꯣꯟꯗ ꯊꯥꯔꯛꯑꯣ ꯍꯥꯏꯗ ꯄꯣꯠꯇꯣ ꯃꯃꯤꯡ ꯀꯩꯗꯣ ꯊꯥꯔꯛ ꯀꯗꯧꯕ ꯃꯥꯥꯟꯕ ꯑꯗꯨ ꯊꯥꯔꯛꯇꯦ ꯍꯥꯏꯕ ꯑꯗꯨꯗ ꯃꯥꯁꯦ ꯁꯣꯏꯕꯩꯔ ꯈꯪꯗꯦꯕꯀꯣ ꯑꯩꯉꯣꯟꯗꯅꯦ
ꯎꯝ
ꯏꯁꯀ꯭ꯔꯤꯟ ꯁꯣꯠ ꯑꯃ ꯊꯥꯔꯑꯦ ꯍꯥꯏꯕ ꯃꯥꯏꯅ ꯄꯥꯛꯒ ꯚꯤꯗꯤꯑꯣ ꯀꯣꯜ ꯇꯧꯕꯒꯤ
ꯑ ꯀꯁ ꯀ ꯇꯕ꯭ꯔꯣ
ꯀꯛꯇꯦ ꯑꯗꯣ ꯑꯩꯁꯨ ꯁꯤꯟ ꯇꯧꯗ꯭ꯔꯤ ꯇꯟꯗꯅ ꯑꯩꯅꯗꯤ ꯎꯔꯦ ꯐꯣꯇꯣꯁꯦ ꯒꯦꯂꯔꯤꯗꯩ ꯆꯪꯉ ꯑ ꯁꯤꯅꯦ ꯃꯦꯁꯦꯖꯅꯦꯕ ꯐꯪꯕ꯭ꯔꯥ ꯃꯆꯥ ꯑꯩꯈꯣꯏ ꯚꯤꯗꯤꯑꯣ ꯀꯣꯜ ꯇꯧꯔꯒ ꯕꯦꯒ ꯆꯠꯂꯒ ꯑꯇꯣꯞꯄ ꯁꯨꯝ ꯆꯪꯕꯒꯤ ꯏꯁꯀ꯭ꯔꯤꯟ ꯁꯣꯠꯅꯦꯕ ꯃꯥꯗꯣ ꯈꯪꯕ꯭ꯔꯥ
ꯎꯝ
ꯃꯦꯁꯦꯁꯅꯦꯕ ꯃꯦꯁꯦꯁꯇ ꯕꯦꯡꯀꯤꯔ ꯈꯪꯗꯦ ꯑꯦꯁ ꯕꯤ ꯑꯥꯏ ꯀꯩꯀꯩꯒꯤ ꯁꯨꯝ ꯊꯥꯔꯤꯑꯕ ꯈꯪꯕ꯭ꯔꯥ
ꯎꯝ
ꯑꯗꯨꯒ ꯅꯥꯀꯟꯗꯅ ꯃꯈꯥꯗ ꯄꯤꯛꯅ ꯚꯗꯤꯑꯣ ꯀꯣꯜ ꯁꯥꯟꯅꯕꯒꯤ ꯕꯦꯛ ꯆꯠꯄꯒꯤ ꯃꯈꯥꯗ ꯄꯤꯛꯅ ꯊꯣꯛꯄꯗꯣ ꯑꯗꯨꯃꯥꯏꯅ ꯊꯣꯛꯑꯦꯕ ꯑꯗꯣ ꯑꯩꯁꯦ ꯇꯟꯗꯅ ꯃꯥꯗꯣ ꯀꯛꯆꯒꯤ꯭ꯔꯁꯅꯣꯅꯦ ꯑꯗꯨꯝ ꯃꯣꯏ ꯃꯦꯁꯦꯁꯇꯨ ꯁꯤꯟ ꯇꯧꯗ꯭ꯔꯦꯕ ꯑꯩꯗꯣ
ꯎꯝ
ꯈꯪꯗꯦ ꯍꯥꯏꯥꯏꯗꯧ ꯁꯃꯨ ꯁꯨꯇꯦꯟꯗ꯭ꯔ ꯑꯇꯣꯞꯄ ꯐꯣꯠꯇꯣ ꯑꯣꯏꯔꯒꯨꯝ ꯐꯩ
ꯕꯤꯔꯌꯥꯅꯤ
ꯑꯗꯨꯅ ꯑꯗꯨ ꯇꯟꯕꯩꯆꯦꯠꯇꯣ ꯆꯪꯗꯅ ꯂꯩ
ꯎꯝ
ꯁꯣꯝꯁꯦ ꯎꯨꯝ ꯑꯨꯝꯒꯤ ꯃꯤꯔꯣ
ꯑꯣ ꯑꯗꯨꯝ ꯍꯥꯏ ꯑꯗꯨꯕꯥꯅꯤꯗ ꯑꯁ ꯐꯝꯕꯁꯤꯁꯨ ꯁꯨꯝ ꯋꯥꯁꯜꯂꯛꯂꯦ ꯇꯧꯔꯤꯕꯁꯦ
ꯑ
ꯎꯝ
ꯑꯣꯔꯦ ꯅꯨꯣꯏ ꯏꯅꯤꯅꯤ ꯇꯨꯕ ꯑꯗꯨꯝ ꯐꯖꯅ ꯍꯩꯔꯕ
ꯃꯤꯂꯔ
ꯑ
ꯈꯨꯡꯗꯤꯅ
ꯌꯨꯝꯗ ꯀꯣꯟ ꯊꯝꯕ꯭ꯔꯣ
ꯀꫭꯟ
ꯎꯝ
ꯀꯩꯒꯤ ꯀꫭꯅꯅꫭ
ꯃꯥꯏꯗ ꯊꯨꯕꯒꯤ
ꯑꯗꯨ ꯀꯣꯟ ꯀꯧꯕ꯭ꯔꯥ ꯀꯣꯟꯗꯤ ꯐꯤ ꯁꯥꯟꯅꯕ ꯅꯠꯇ꯭ꯔꯣ ꯑꯗꯨꯝ ꯃꯦꯆꯤꯟ ꯑꯗꯨꯝ ꯍꯥꯏ ꯐꯤ ꯇꯥꯏꯔ ꯀꯣꯟꯗꯨꯅ ꯐꯤ ꯁꯥꯟꯅꯕꯅꯤ ꯀꯩꯅꯣꯗ ꯉꯥꯡꯉꯗꯕꯣ
ꯑꯗꯨꯝ ꯀꯣꯟ ꯍꯥꯏ ꯑꯗꯨꯁꯨ
ꯑꯩꯈꯣꯏ ꯍꯥꯏꯗꯤ
ꯈꯣꯏ ꯍꯥꯏ
ꯀꯣꯟꯗꯨꯅ ꯐꯤ ꯁꯥꯟꯅꯕꯀꯣ ꯂꯧꯕ ꯑꯉꯥꯡ
ꯌꯨꯝꯗ ꯊꯝꯈꯕꯅꯤꯗ
ꯊꯝꯗꯦ
ꯑꯗꯨꯝ ꯃꯣꯏ ꯇꯞꯅ ꯇꯞꯅ ꯃꯁꯥꯒꯤ ꯌꯥꯝ ꯇꯨꯗ꯭ꯔꯣ ꯍꯧꯁꯦ
ꯇꯨꯡꯕꯅꯦ ꯑꯩ ꯃꯁꯥꯒꯤ ꯇꯨ ꯈꯪꯗꯣꯏꯅꯦ ꯃꯁꯥꯒꯤ ꯇꯨꯕ ꯇꯨꯗꯕ ꯀꯌꯥ ꯇꯧꯗꯣꯏꯅ
ꯑꯗꯨꯝ ꯇꯝꯕ ꯑꯣꯏꯅ ꯇꯨꯖꯕꯗꯣ
ꯇꯨꯕ ꯇꯨꯗꯕ ꯒꯌꯥꯟ ꯇꯥꯗꯦ
ꯅꯪ ꯉꯁꯤ ꯉꯟꯅ ꯊꯝꯅꯤꯡꯉꯦ ꯍꯥꯏꯈꯤꯗꯏꯅꯦ
ꯇꯨꯝꯗꯣꯏꯅꯤ ꯁꯤ ꯂꯣꯏꯔꯦ ꯇꯨꯝꯕꯗꯅꯤꯉꯧ ꯑꯉꯧꯗꯨꯃꯛꯇ ꯉꯥꯏꯔꯒ ꯉꯥꯏꯔꯦ ꯐꯔꯦ ꯉꯥꯏꯗ꯭ꯔꯒꯅ ꯆꯨꯝꯃꯗꯕꯅꯤ
ꯃꯩ ꯂꯥꯛꯇ꯭ꯔꯕꯣ
ꯈꫭꯏ ꯂꯥꯛꯇꯦ
ꯅꯪꯅꯦ ꯑꯗꯨꯃꯤꯅ ꯎꯔꯝꯃꯔꯣꯏ ꯑꯃꯝꯕꯗ
ꯏꯁ ꯆꯜꯂꯍ ꯅꯁꯛꯇꯨꯒ ꯌꯥꯝ ꯐꯖꯕ ꯁꯥꯏ
ꯁꯣꯔꯣꯛꯄ ꯑꯣꯏꯕꯒꯦ
ꯎꯝ ꯍꯣꯡꯈꯦ ꯂꯩꯔꯤꯁꯦꯀꯣ ꯊꯣꯡꯗꯅꯤ ꯐꯝꯖꯔꯤꯕꯁꯦ ꯒ꯭ꯌꯥꯟ ꯇꯥꯔꯕ
ꯋꯥꯏꯕ ꯋꯥꯔꯅ ꯅꯪꯅ ꯊꯣꯡꯉꯦ ꯐꯝꯃꯦ ꯍꯥꯏꯁꯔꯦ
ꯊꯣꯡꯉ ꯑꯗꯨꯝ ꯐꯝꯃꯤꯅꯦ
ꯀꯥꯈꯠꯂꯛꯅꯦ ꯃꯈꯥ ꯎꯕꯥꯇꯝ ꯄꯝꯗꯣꯏꯅꯤꯕꯅꯦ ꯀꯥꯏꯅꯥꯠꯂꯛꯇꯣꯏꯣ
ꯂꯝꯕꯤ ꯆꯠꯐꯝꯗꯧꯔꯣ ꯅꯪ ꯍꯥꯏꯁꯦ
ꯍꯣꯏ ꯑꯗꯨꯝ ꯎꯄꯥꯛ ꯄꯔꯦꯡ ꯄꯔꯦꯡ ꯊꯥꯕ ꯑꯗꯨ ꯑꯗꯨꯝ ꯊꯝꯃꯒꯦ
ꯑꯥ ꯂꫭꯏꯔ ꯍꯦ
ꯍꫭꯗꯤ ꯀꯩꯅꯩꯅꯣꯅꯦ
ꯂꯦꯟ ꯊꯣꯡꯅ ꯑꯗꯨꯝ ꯐꯔꯤꯕ꯭ꯔꯥ
ꯍꯣꯏ ꯑꯗꫭ ꯒꯥꯔꯤ ꯃꯆꯥ ꯊꯧ ꯒꯥꯔꯤ ꯑꯆꯧꯕ ꯊꯧꯕꯗꯤ ꯌꯥꯗ꯭ꯔꯣꯏꯗ
ꯒꯥꯔꯤ ꯃꯆꯥ ꯈꯕꯕꯨ ꯈꯛꯇꯪ ꯉꯥꯏ ꯊꯧꯅꯕ ꯍꯥꯏꯌꯦ ꯍꯥꯏꯕꯨꯗꯤ ꯂꯝꯕꯤꯁꯦ ꯐꯖꯕ ꯈꯔ ꯍꯥꯏ
ꯎꯝ ꯍꯜ
ꯍꯣꯏ
ꯍꯋꯌꯟ ꯑꯣꯜꯕꯔꯦꯁ
ꯀꯅ
ꯁꯁꯟꯠꯇꯗ ꯃꯤ
ꯑꯩꯅ ꯉꯁꯥꯏ ꯍꯥꯏꯈꯤꯕꯗꯨ ꯅꯪ ꯅꯪ ꯃꯥꯗ ꯍꯥꯏꯗꯣꯏꯔꯥ
ꯍꯔꯔꯝ ꯍꯥꯏꯐꯦ ꯍꯥꯏꯔꯤꯝꯝ
ꯀꯃꯥꯏꯅ ꯍꯥꯏꯔꯝꯕ
ꯑꯦ ꯍꯥꯏꯌꯦ ꯕꯕꯥ ꯅꯪꯅ ꯇꯝꯃꯛꯄ ꯑꯗꯨꯃꯥꯏ ꯑꯗꯨꯝ ꯍꯥꯏꯒꯗꯅꯤ ꯀꯩꯅꯣ ꯃꯅꯦ ꯐꯣꯟ ꯇꯥꯒꯦ ꯇꯧꯋꯅ
ꯅꯪ ꯀꯃꯥꯏꯅ ꯍꯥꯏꯔꯨꯏꯅꯣꯕ ꯅꯪ ꯍꯥꯏꯐꯦꯠ ꯍꯥꯏꯔꯝꯃꯦ ꯍꯥꯏꯁꯦ
ꯑꯗꯨꯝ ꯍꯥꯏꯗꯣꯏꯅꯤ ꯀꯩꯅꯣ ꯀꯃꯥꯏꯅ ꯍꯥꯏꯕꯕ ꯣꯅꯨꯡꯉꯥꯏꯗꯣꯣ
ꯅꯪꯉꯣ ꯍꯥꯏꯐ ꯍꯥꯏꯔꯝꯃꯦꯗꯥꯥꯏꯅ
ꯍꯥꯏꯔꯝꯃꯕꯅꯦ ꯁꯨꯃꯥꯏ ꯁꯨꯃꯥꯏꯅ ꯍꯥꯏꯔꯛꯑꯦ ꯍ ꯐꯔ ꯑꯗꯨꯃꯅ ꯆꯞ ꯃꯅꯤ ꯁꯨꯃꯥꯏꯅ ꯍꯥꯏꯛꯦ ꯁꯨꯃꯥꯏ ꯍꯥꯏꯔꯛꯦꯅ
ꯐꯔ
ꯁ ꯍꯥꯏꯈ꯭ꯔ ꯃꯇꯨꯡꯗ ꯍꯥꯏꯔ ꯂ ꯑꯣꯏ
ꯄꯩꯈꯨꯝꯝ
ꯁꯨꯝꯗꯅ ꯍ ꯍꯥꯏ
ꯂꯩꯃꯨ ꯀ ꯍꯥꯏꯔ
ꯀꯩꯁꯨ ꯈꯨꯝꯗꯦ ꯍꯥꯏꯕ ꯑꯗꯨꯝ ꯑꯣꯏꯣꯏ ꯑꯣꯏꯣꯏ ꯃꯇꯝ ꯁꯪꯗꯣꯏꯅꯤ ꯁꯤ ꯇꯗꯣꯏꯅꯤ ꯃꯅ ꯍꯥꯏ
ꯑꯃꯨꯛ ꯂꯥꯟꯅ ꯈꯜ ꯂꯩꯔꯝꯃꯦ
ꯈꯜꯂꯍꯦ ꯑꯩꯅ ꯈꯟꯗꯅꯕ ꯍꯥꯏꯅꯤ ꯀꯩꯅꯣ
ꯑꯣ
ꯅꯣꯡꯕꯨ
ꯑ
ꯃꯔꯝ ꯈꯟꯗꯅ ꯃꯔꯝ ꯐꯖꯅ ꯈꯔ ꯄ ꯁꯕꯗꯤ ꯍꯥꯏꯁꯦ ꯑꯗꯨ ꯃꯉꯥꯏꯔꯦ ꯀꯩꯅꯣ ꯀꯔꯤꯕꯕꯨꯣ ꯍꯥꯏꯔꯒ ꯅꯠꯇ꯭ꯔ ꯅꯠꯇꯤ ꯍꯥꯏꯔꯛ ꯎꯅꯦ ꯍꯜꯂꯣ ꯏꯁ ꯅꯪꯁꯨ ꯑꯗꯨꯒꯨꯝꯕꯗꯣ ꯍꯥꯏꯔꯛꯀꯅꯨ ꯍꯥꯏꯔ
ꯑꯣ
ꯑꯗꯨꯝ ꯕꯦꯔꯥꯅꯦ ꯅꯪꯦ
ꯕꯤꯔꯔ
ꯕꯔꯥꯅꯤ ꯍꯦ ꯀꯖꯧ
ꯅꯪ ꯍꯌꯦꯡ ꯀꯒꯥꯔꯤꯁꯤꯜꯨꯗꯔꯥ
ꯁꯤ ꯂꯧ ꯂꯥꯛꯆꯅꯤ ꯁꯄꯒ ꯇꯔꯦ
ꯒꯥꯔꯤꯁꯤꯅ ꯃꯥꯟꯅꯃꯤꯅ